ꯍꯜꯂꯣ ꯇꯥꯔꯕꯣ
ꯇꯥꯏꯌꯦ ꯇꯥꯏꯌꯦ ꯑꯩꯁꯦ ꯑꯝꯇ ꯁꯥꯏꯂꯦꯟ ꯊꯝꯒꯦꯀꯣ
ꯊꯝꯃꯣ ꯑꯩꯁꯨ ꯇꯥꯔꯦ
ꯎꯝ ꯇꯔꯀꯣ
ꯑꯪ ꯇꯥꯔꯦ ꯀꯩ ꯇꯧꯔꯝꯃꯤꯅꯣ
ꯑꯩꯁꯦ ꯃꯄꯥꯟꯗ ꯐꯥꯝꯕꯅꯦ ꯑꯁꯨꯝ ꯍꯛꯆꯤꯠ ꯅꯥꯡꯉꯝꯕ ꯍꯥꯏꯇꯥꯔꯦ ꯇꯨꯝꯕ ꯌꯥꯗꯦꯅ
ꯑꯣ ꯇꯨꯝꯕ ꯌꯥꯗꯕꯁꯨ ꯅꯨꯡꯉꯥꯏꯇꯕꯅꯤꯅꯦ ꯑꯦ ꯇꯨꯝꯕ ꯌꯥꯗꯕ ꯃꯔꯛꯇ ꯈꯔ ꯇꯧꯈ꯭ꯔꯦꯕ ꯑꯗꯨꯃ ꯇꯨꯝꯁꯤꯟꯅꯤꯡꯉꯒ ꯉꯝꯗꯕꯒꯤ ꯌꯥꯝ ꯋꯥꯕꯗꯣ ꯑꯗꯣ ꯅꯪ ꯀꯩꯀꯩ ꯇꯧꯔꯨꯒꯦ ꯉꯁꯤꯁꯤꯕꯣ ꯇꯨꯝꯕ ꯌꯥꯗꯦ ꯍꯥꯏꯁꯤ ꯍꯥꯏꯗꯤ ꯊꯕꯛ ꯑꯋꯥꯕꯒ ꯇꯧꯨꯕ꯭ꯔꯣ
ꯇꯧꯗꯦꯒ ꯑꯩꯗꯣ ꯑꯗꯨꯝ ꯑꯩꯈꯣꯏ ꯁꯨꯃꯥꯏꯅ ꯅꯨꯡꯊꯤꯟꯗ ꯉꯥꯛꯇꯪ ꯎꯏꯔꯨꯔꯦ ꯑꯗꯨꯒꯤꯨꯝ ꯑꯗꯨꯝ ꯌꯥꯌꯥꯗ ꯃꯗ
ꯎꯝ ꯑꯗꯨꯗꯤ ꯅꯪ ꯊꯥꯕꯜ ꯌꯦꯡꯉꯒ ꯍꯧꯖꯤꯛ ꯐꯝꯃꯦ
ꯀꯔꯤ
ꯊꯕꯜ ꯌꯦꯡꯉꯒ ꯐꯝꯃꯤꯔꯣ ꯑꯗꯨꯗꯤ
ꯃꯥꯥꯟ ꯊꯥꯕ ꯂꯩꯅꯥ ꯐꯥꯝꯃꯤ ꯑꯩꯁꯦ ꯀꯩꯅꯣ ꯀꯩꯅꯣ ꯀꯣꯛꯁꯤꯁꯨ ꯉꯥꯎꯈꯠꯂꯛꯄ ꯑꯃ ꯇꯧꯔꯤ ꯀꯣ ꯑꯩ ꯁꯤꯟꯁꯥ ꯊꯤꯔꯛꯄꯒꯤ ꯃꯑꯣꯡꯗ ꯑꯗꯨꯝ ꯇꯛꯁꯤꯜꯂꯦ ꯃꯄꯥꯟ ꯇꯛꯄꯁ ꯑꯗꯨꯝ ꯐꯣꯟꯁꯤꯗ ꯌꯦꯡꯉ ꯂꯩ ꯍꯥꯏꯕ ꯑꯩ ꯁꯤꯒꯨꯝꯕꯅꯤ ꯁꯤꯗ꯭ꯔꯤꯁꯩ ꯐꯔꯕꯅꯤ ꯑꯩꯈꯣꯏ ꯏꯅꯥꯎꯄꯤ ꯑꯗ
ꯑꯗꯨꯒꯤꯁꯨ ꯑꯣꯏꯔꯝꯅꯤ ꯑꯗꯣ ꯑꯩꯗꯤ ꯀꯩꯅꯣ ꯇꯧꯋꯦ ꯑꯁꯪ ꯑꯃꯥꯟꯗꯣ ꯉꯥꯏꯍꯥꯛ ꯌꯦꯡꯉꯗꯤ ꯅꯨꯡꯉꯥꯏ ꯍꯥꯏꯕꯅꯤ ꯉꯁꯥꯏ ꯅꯨꯡꯊꯤꯤꯟ ꯅꯨꯡꯗꯥꯡ ꯋꯥꯏꯔꯝꯗꯣ ꯑꯗꯨꯗꯨꯗ ꯑꯩꯁꯦ ꯂꯦꯞꯄꯒ ꯉꯥꯏꯍꯥꯛ ꯌꯦꯡꯊꯣꯛꯑꯦꯕ ꯑꯩꯅ ꯑꯩꯈꯣꯏꯒꯤ ꯀꯣꯔꯤꯗꯣꯔꯁꯇꯞ ꯀꯞꯄꯒ ꯑꯗꯨꯗꯒꯤ ꯏꯁꯥꯁꯦ ꯈꯤꯇꯪ ꯅꯨꯡꯉꯥꯏꯔꯒ ꯑꯗꯨ ꯏꯔꯨ ꯁꯂꯨ ꯆꯠꯊꯣꯛꯎꯕ ꯑꯩꯗꯣ ꯑꯗꯨꯗ ꯐ꯭ꯔꯦꯁꯁꯨ ꯑꯣꯏꯔꯦꯗꯅ ꯑꯗꯩꯗꯤ ꯈꯔ ꯅꯨꯡꯉꯥꯏ ꯈ꯭ꯔꯦ ꯅꯠꯇ꯭ꯔꯗꯤ ꯑꯗꯨꯝ ꯂꯩꯁꯜꯂꯒ ꯑꯃ ꯐꯣꯟꯁꯤꯦ ꯑꯗꯨꯝ ꯌꯦꯡꯉꯒ ꯂꯩꯕꯒꯤ ꯀꯥ ꯃꯅꯨꯡꯁꯤ ꯁꯤꯗ ꯂꯩꯁꯟꯕꯒꯤ ꯃꯀꯣꯛ ꯉꯥꯎꯔꯛꯄꯤ ꯀꯣꯛ ꯆꯜꯂꯛꯄꯤꯗꯣ ꯑꯩꯁꯨ ꯈꯪꯉꯦꯕ ꯑꯗꯨꯃꯥꯏꯅ ꯇꯧꯕꯗꯣ
ꯍꯣꯏ ꯑꯗꯨꯒꯤꯅꯦ ꯍꯥꯏꯕ ꯑꯩꯅ ꯇꯧꯔꯤꯁꯦ ꯑꯗꯨꯒꯤꯅꯦ ꯍꯥꯏꯕ ꯑꯩ ꯁꯤꯁꯦ ꯅꯍꯃꯨꯛ ꯁꯨ ꯑꯩꯅ ꯏꯂꯕꯦꯟ ꯇꯨꯌꯦꯜꯞꯀꯤ ꯂꯩꯔꯤꯉꯩꯗ ꯑꯩꯈꯣꯏꯒꯤ ꯇꯨꯌꯦꯦꯜꯞꯨꯗ ꯐꯣꯟ ꯄꯥꯏꯕꯗꯨꯤꯨꯤ ꯊꯥꯕꯁꯤꯩꯗ ꯐꯣꯟꯦ ꯇ꯭ꯋꯦꯟꯇꯤ ꯐꯣꯔ ꯑꯋꯥꯔ ꯄꯍꯂꯦꯕ ꯑꯩꯈꯣꯏꯗ ꯑꯗꯨꯗꯤ ꯐꯣꯟ ꯇ꯭ꯋꯦꯟ ꯐꯣꯔ ꯑꯋꯥ ꯆꯥꯛ ꯆꯥꯕꯁꯤꯁꯨ ꯑꯩꯈꯣꯏ ꯆꯥꯛ ꯆꯥꯛꯨ ꯁꯤꯗꯗꯤ ꯁꯥꯟꯅꯕ ꯈꯔ ꯊꯣꯡꯉ ꯆꯥꯔꯤ ꯑꯥꯗꯗꯤ ꯃꯣꯏ ꯆꯥꯛ ꯄꯤꯑꯕ ꯃꯦꯁ ꯇꯃ
ꯑꯥ
ꯆꯥꯛ ꯃꯦꯁ ꯄꯤꯕꯅꯤꯅ ꯃꯣꯏꯒꯤ ꯃꯦꯁꯇꯣ ꯃꯣꯏꯅ ꯆꯥꯛ ꯆꯥꯁꯦ ꯀꯨꯝꯃꯣ ꯍꯥꯏꯔ ꯆꯥꯛ ꯆꯥꯕ ꯀꯨꯝꯃꯅꯤ ꯀꯣ ꯆꯥꯛ ꯆꯥꯎꯔꯅꯤ ꯆꯥꯎꯔ ꯀꯥꯈꯠꯂꯅꯤ ꯀꯥꯈꯠꯂꯥꯎꯔꯒ ꯐꯣꯟꯁꯦ ꯑꯗꯨꯝ ꯌꯦꯡꯉꯒ ꯂꯩꯗꯣꯏꯅꯦꯕ ꯑꯗꯩ ꯑꯃꯨꯛ ꯅꯨꯡꯗꯥꯡ ꯌꯧꯔꯛꯑꯦ ꯆꯥꯛ ꯆꯥꯕ ꯀꯨꯝꯕꯠꯇ ꯅꯨꯡꯊꯤꯟꯒꯤ ꯏꯁꯅꯦꯛ ꯄꯤꯕꯗ ꯏꯁꯅꯦꯛ ꯄꯤꯔꯦꯒꯥꯏꯔ ꯄꯨꯝꯕꯅꯤ ꯀꯥꯈꯠꯂꯒ ꯐꯣꯟꯁꯤ ꯁꯤꯁꯨ ꯆꯥꯔꯖꯔ ꯐꯃꯨꯡ ꯅꯥꯀꯥꯟꯗ ꯆꯥꯔꯖꯔ ꯄꯣꯏꯟ ꯂꯩꯌꯦꯕ ꯈꯪꯉꯕ
ꯑꯗꯨꯗ ꯌꯦꯡꯉꯒ ꯑꯗꯨꯝ ꯐꯣꯟꯁꯦꯝ ꯌꯦꯡꯗꯣꯏꯅꯤ ꯐꯥꯎ ꯆꯥꯛ ꯊꯥꯕꯗꯣ ꯈꯛꯇꯪ ꯀꯨꯝꯃꯨꯔꯅꯤ ꯑꯗꯨꯒ ꯐꯣꯟ ꯑꯗꯨꯝ ꯌꯦꯡꯉꯕ ꯑꯗꯨ ꯑꯗꯣ ꯑꯩꯁꯦ ꯀꯣꯛꯁꯦ ꯉꯥꯎꯔꯛꯄꯤ ꯃꯤꯠꯁ ꯅꯨꯡꯉꯥꯏꯔꯇꯕ ꯇꯧꯕ ꯇꯧꯋꯦ ꯍꯥꯏꯕ ꯑꯗꯨꯒꯤ
ꯍꯣꯏ ꯑꯗꯨꯒꯤ ꯑꯣꯏꯔꯝꯃꯅꯤ ꯁꯨꯝ ꯊ ꯊꯣꯛꯗꯣꯛꯇꯕꯤꯗ ꯑꯗꯨꯝ ꯐꯣꯟꯗ ꯌꯦꯡꯉꯒ ꯑꯗꯨꯝ ꯇꯧꯔꯒ ꯂꯩꯕꯗꯣ ꯑꯗꯨꯗꯨꯒꯤ ꯑꯣꯏꯔꯝꯒꯅꯤ ꯑꯗꯣ ꯍꯌꯦꯡꯗꯤ ꯅꯪ ꯀꯩꯅꯣ ꯇꯧꯊꯣꯛꯑꯣ ꯑꯁꯪ ꯑꯃꯥꯟꯁꯦ ꯌꯦꯡꯊꯣꯛꯎꯔꯣ ꯍꯥꯏꯔꯞ ꯀꯣꯏ ꯀꯥꯏꯊꯣꯛꯎꯔꯣ ꯃꯄꯥꯟꯅ ꯍꯥꯏꯔꯞ ꯊꯣꯛꯇꯣꯛꯎꯔꯒ ꯅꯨꯡꯉꯥꯏꯊꯣꯛ ꯑꯣ ꯈꯔ ꯌꯦꯡꯉꯣ ꯍꯌꯦꯡꯗꯤ ꯅꯠꯇ꯭ꯔꯗꯤ ꯅꯨꯡꯉꯥꯏꯔꯔꯣꯏꯕ
ꯍꯣꯏ ꯌꯦꯡꯒꯦ ꯍꯌꯦꯡ
ꯍꯣꯏ
ꯍꯌꯦꯡ ꯑꯌꯨꯛ ꯑꯌꯨꯛ ꯉꯟꯅ ꯍꯧꯒꯠꯄꯁꯦ ꯉꯝꯗꯣꯏꯔ ꯈꯪꯗꯦ
ꯎꯝ ꯎ ꯍꯌꯦꯡ ꯑꯌꯨꯛ ꯉꯟꯅ ꯀꯩꯒꯨꯝꯕ ꯍꯧꯒꯠꯄ ꯉꯝꯃꯒꯗꯤ ꯋꯥꯋꯥꯛꯀꯤꯡꯗꯣ ꯆꯠꯁꯦ ꯉꯝꯗ꯭ꯔꯒꯅ ꯉꯝꯗ꯭ꯔꯦ ꯉꯝꯃꯒꯗꯤ ꯆꯠꯁꯦ
ꯍꯣꯏ ꯆꯠꯁ ꯌꯥꯏꯌꯦ ꯑꯗꯣ ꯑꯩꯈꯣꯏꯁꯤꯒꯤ ꯃꯃꯥꯡ ꯑꯩꯅ ꯐꯝꯃꯤꯁꯤ ꯃꯃꯥꯡꯗ ꯑꯥꯗ ꯀꯩꯅꯣ ꯈꯔ ꯍꯧꯋꯦꯕ ꯀꯔꯤ ꯑꯃ ꯄꯥꯡꯈꯣꯛ ꯄꯥꯡꯈꯣꯛ ꯍꯥꯏꯗꯣꯏꯔꯥ ꯍꯣꯏ ꯄꯥꯡꯈꯣꯛꯅꯦꯕꯀꯣ ꯄꯥꯡꯈꯣꯛ ꯍꯥꯏꯔꯤꯁꯦ ꯄꯥꯡꯈꯣꯛ ꯍꯥꯏꯔꯤꯁꯤ ꯍꯧꯋꯦꯕꯁꯤ ꯄꯥꯡꯈꯣꯈ ꯦꯈꯣꯏ ꯍꯖꯦ ꯅꯥꯄꯤ ꯉꯥꯛꯇ ꯍꯧꯋꯤꯗꯅ ꯑꯩꯈꯣꯏꯒꯤ ꯁꯤ ꯅꯥꯀꯟ ꯅꯥꯀꯟꯗ
ꯍꯣꯏ ꯍꯋꯦ
ꯅꯨꯄꯤ ꯑꯆ ꯅꯨꯄꯤꯁꯤꯦ ꯃꯆꯥ ꯃꯆꯥ ꯃꯆꯥ ꯋꯥꯡꯈꯜ ꯋꯥꯡꯈꯠꯂꯛꯄ ꯃꯌꯥꯝ ꯍꯧꯔꯤꯁꯅꯦ ꯎꯕꯨꯗꯤ ꯍꯧꯖꯕ꯭ꯔ ꯍꯥꯏꯖꯔ ꯁꯨ ꯑꯗꯨꯒꯨꯝꯕ ꯃꯌꯥꯝ ꯍꯧꯋ ꯅꯥꯀꯟꯗ ꯑꯗꯨꯗ ꯄꯥꯡꯊꯣꯛꯁꯦ ꯑꯁꯤꯒꯤ ꯍꯦꯛ ꯃꯣꯏꯈꯣꯏ ꯃꯃꯥꯡꯗ ꯂꯩꯔꯤꯕ ꯍꯣꯁꯇꯦꯜꯁꯤꯅ ꯀꯟꯒꯤ ꯁꯤꯗꯅꯦꯕꯀꯣ ꯄꯥꯡꯈꯣꯛꯁꯦ ꯔꯥꯎꯟ ꯑꯃꯈꯛꯅꯦꯕ ꯍꯧꯔꯤꯁꯦ ꯔꯥꯎꯟ ꯑꯣꯏꯅ ꯁꯤꯗꯩ ꯎꯗ ꯔꯥꯎ ꯔꯥꯎꯟ ꯑꯃ ꯑꯃ ꯔꯥꯎꯟ ꯑꯣꯏꯅ ꯑꯃ ꯑ ꯆꯥꯎꯅ ꯈꯔꯈꯣꯛ ꯄꯥꯡꯈꯣꯛ ꯉꯥꯛꯇ ꯁꯤꯗ ꯌꯦꯡꯨꯕꯗ ꯄꯨꯈ꯭ꯔꯤꯒ ꯂꯩꯔꯒ ꯀꯩꯅꯣꯝ ꯃꯌꯥꯏꯗꯒ ꯀꯩꯅꯣꯝꯒ ꯂꯩꯕꯗ ꯌꯥꯝ ꯃꯥꯜꯂꯦ ꯍꯥꯏꯕ ꯍꯥꯏꯗꯤ ꯃꯌꯥꯏꯁꯦ
ꯃꯌꯥꯏꯁꯦ ꯄꯥꯡꯈꯣꯛ ꯍꯧꯕꯗꯤ ꯃꯥꯜꯂꯦ ꯍꯥꯏꯗꯣ ꯈꯪꯗꯦ ꯍꯧꯦ ꯍꯧꯗ꯭ꯥ ꯐꯨꯜꯗ ꯍꯧꯗꯕꯗꯤ ꯃꯥꯜꯂꯦꯕꯀꯣ ꯑꯃꯨꯛ ꯃꯇꯦꯛ ꯈꯤꯇꯪ ꯍꯧꯔꯒ ꯄꯥꯡꯈꯣꯛ ꯑꯇꯩꯁꯤꯅ ꯔꯥꯎꯟ ꯀꯣꯏꯕ ꯃꯥꯜꯂꯦꯕ ꯑꯗꯣ
ꯈꯪꯗꯦ ꯁꯤꯗ ꯌꯦꯡꯕꯨꯗꯕ ꯀꯩꯅꯣ ꯀ ꯇꯧꯕ ꯃꯥꯜꯂꯦꯕ
ꯏꯍꯦ ꯌꯦ ꯃꯅꯦ ꯌꯦ ꯜꯂꯨ ꯃꯝꯒ ꯃꯃꯒ ꯑꯗꯩꯗꯤ ꯀꯩꯅꯣꯝ ꯁꯨꯝ ꯃꯤꯅ ꯌꯦꯡꯁꯤꯜꯂꯀꯥꯟꯗ ꯑꯩꯉꯣꯟꯗ ꯍꯥꯏꯅ ꯗꯕ ꯑꯃ ꯄꯣꯛꯈ꯭ꯔꯗꯤ ꯑꯃ ꯅꯨꯡꯉꯥꯏꯇꯦꯗꯅ ꯁꯨꯝ ꯊꯦꯡꯕ ꯊꯦꯡꯕꯒ ꯐꯖꯅ ꯁꯦꯡꯅ ꯎꯔꯗꯤ ꯐꯕ ꯅꯠꯇꯕꯅꯤꯅ ꯃꯨꯟꯅ ꯌꯦꯡꯁꯤꯜꯂꯨꯅ ꯊꯥ ꯑꯣꯏꯅ ꯌꯦꯡꯉꯣ ꯅꯪ ꯑꯇꯤꯌꯥꯗ
ꯑꯗ ꯊꯋꯥ ꯑꯃ ꯆꯥꯡꯊꯣꯛꯇ꯭ꯔꯤꯁꯦ ꯀꯩꯒꯤꯅꯣ ꯊꯥꯗꯤ ꯊꯥꯗꯤꯆꯦ ꯅ ꯑꯃꯨꯅꯪ ꯈꯨꯝꯕ ꯂꯩꯔꯝꯃꯦ
ꯊꯝ ꯇꯥꯟ ꯊꯣꯛꯣꯛꯇꯦꯕ
ꯊꯋꯥꯟꯃꯤꯆꯥꯛꯇꯣ ꯀꯩꯅꯣ ꯇꯧꯕꯩ ꯑꯣꯏꯔꯝꯃꯅꯤ ꯑꯇꯤꯌꯥꯁꯦ ꯐꯖꯅ ꯁꯦꯡꯗꯕꯒꯤ ꯊꯋꯥꯟꯃꯤꯆꯥꯛ ꯊꯣꯛꯇꯕ ꯑꯗꯣ ꯌꯨꯝꯗꯅ ꯍꯦꯟꯅ ꯊꯋꯥꯟꯃꯤꯆꯥꯛꯁꯦ ꯊꯣꯛ
ꯈꯣꯡꯒꯦ
ꯊꯣꯛꯄ ꯃꯥꯜꯂꯤꯀꯣ ꯍꯥꯏꯗꯤ ꯌꯨꯝꯗꯅ ꯍꯦꯟꯅ ꯅꯨꯡꯁꯤꯠ ꯅꯨꯡꯁꯥꯁꯦ ꯁꯦꯡꯕꯒꯤ ꯃꯑꯣꯡ ꯑꯃ ꯌꯥꯝ ꯉꯥꯟꯕꯩ ꯃꯑꯣꯡ ꯑꯃ ꯇꯧꯋꯦ ꯍꯥꯏꯕ ꯑꯗꯣ ꯁꯤꯗꯗꯤ ꯑꯗꯨꯝ ꯑ ꯃꯄꯥꯟ ꯊꯣꯛꯑꯒꯁꯨ ꯄꯥꯛꯅ ꯌꯦꯡꯗꯕꯩꯔꯥ ꯀꯩꯅꯣ ꯈꯪꯗꯦꯕ
ꯍꯣꯏ ꯑꯗꯨ
ꯃꯥꯥꯁꯦ ꯌꯥꯝ ꯊꯣꯏꯅ ꯎꯗꯦꯕ
ꯊꯋꯥꯟ ꯃꯆꯥꯛꯁꯦ ꯎꯗ ꯍꯥꯏꯕꯁꯤꯗ ꯑꯩꯅ ꯁꯤꯗ ꯂꯩꯔꯤꯕꯗ ꯊꯋꯥꯟꯃꯤꯆꯥꯛꯁꯦ ꯎꯕꯁꯦ ꯑꯩ ꯐꯖꯅ ꯌꯥꯎꯗ꯭ꯔꯦꯕ ꯁꯤꯃꯅꯦ ꯌꯨꯝꯗ ꯂꯩꯔꯒꯗꯤ ꯊꯋꯥ ꯃꯆꯥꯛꯁꯤ ꯃꯌꯥꯝ ꯌꯥꯝ ꯎꯏꯌꯦꯕ ꯑꯁꯤꯗ ꯑꯩꯅ ꯂꯩꯔꯛꯄꯗꯒꯤ ꯊꯋꯥꯟ ꯃꯆꯥ ꯑꯝꯇ ꯎꯗ꯭ꯔꯤꯌꯦ ꯃꯥ ꯈꯜꯂꯨ ꯈꯜꯂꯨꯔꯒ ꯆ ꯁꯤ ꯃꯌꯥꯝꯕꯨ ꯎꯗ꯭ꯔꯤ
ꯍꯣꯏ ꯀꯩꯅꯣ ꯇꯧ ꯇꯧꯕꯩꯅꯦ ꯑꯩꯈꯣꯏꯅꯅꯦ ꯍꯥꯏꯗꯤ ꯌꯨꯝꯗꯗꯤ ꯆꯤꯖꯥꯛꯇꯣꯛꯑꯒ ꯁꯨꯃꯥꯡꯗ ꯍꯥꯏꯔꯛꯄ ꯀꯊꯣꯛꯑꯒ ꯉꯥꯏꯍꯥꯛꯀ ꯂꯩꯗꯅ ꯌꯦꯡꯈꯠꯇꯅ ꯈꯣꯠꯇꯅ ꯈꯔ ꯇꯧꯋꯤꯗꯅ ꯏꯁꯇꯗꯤ ꯑꯃꯨꯛ ꯍꯣꯏ ꯀꯣꯔꯤꯗꯣꯔ ꯂꯩ ꯍꯥꯏꯕꯒꯤ ꯋꯥꯅꯤ ꯑꯗꯨ ꯑꯣꯏꯁꯨ ꯍꯥꯏ ꯗꯃꯛꯅ ꯊꯣꯛꯑꯒ ꯌꯦꯡꯈꯠꯄ ꯈꯣꯠꯄ ꯍꯥꯏꯁꯦ ꯄꯥꯛꯅ ꯇꯧꯗꯗꯅ ꯌꯥꯝ ꯇꯥꯛꯅ ꯇꯧꯗ꯭ꯔꯥ ꯑꯗꯨꯒꯤ ꯑꯣꯏꯔꯝꯒꯅꯤꯌꯦ
ꯍꯣꯏ ꯑꯗꯨꯒꯤ ꯑꯣꯏꯔꯝꯕꯁꯨ ꯌꯥꯏ
ꯍꯣꯏ ꯑꯣꯏꯔꯝꯒꯅꯤ ꯑꯗꯨ ꯑ ꯑꯁ ꯈꯪꯗꯦꯅꯦ ꯇꯧꯎꯔꯤꯁꯦ ꯑꯩꯁꯨ ꯇꯨꯝꯅꯤꯡꯉꯕꯅꯦ ꯑꯩꯁꯨ ꯋꯥꯔꯕꯅꯦ ꯑꯩꯁꯨ ꯇꯨꯝꯃꯒꯗꯕꯅꯦ ꯌꯥꯝ ꯀꯨꯏꯅ ꯂꯩꯔꯔꯣꯏꯗꯕꯅꯤ
ꯍ ꯇꯨꯞꯄ ꯄꯊꯥ ꯄꯊꯥ
ꯍꯣꯏ ꯑꯁꯨ ꯄꯣꯊꯥꯔꯣ ꯅꯥꯟꯅ ꯇꯨꯝꯊꯣꯛꯑꯣ ꯃꯪꯁꯨ ꯅꯨꯡꯉꯥꯏꯕ ꯈꯔ ꯃꯪꯉꯣ
ꯑꯩꯅ ꯃꯪ ꯃꯪꯕꯁꯦ ꯀꯌꯥ ꯅꯨꯡꯉꯥꯏꯇꯦ ꯍꯟꯗꯛꯇꯤ ꯑꯗꯣ ꯃꯪ ꯃꯪꯗꯦ ꯇꯨꯝꯝꯕꯁꯦ ꯃꯪ ꯃꯪꯕꯁꯦ ꯦ ꯅꯨꯡꯉꯥꯏꯇꯦꯕ ꯑꯗꯨꯅ ꯃꯃꯥꯡꯗꯕꯤ ꯑꯗꯨꯝꯅꯤꯉꯦ ꯍꯥꯏꯕ
ꯃꯪꯗꯅ ꯇꯨꯝꯁꯦ ꯁꯤꯁꯤꯅ ꯌꯥꯝ ꯅꯨꯡꯉꯥꯏꯅ ꯇꯨꯝꯅꯤ ꯃꯄꯨꯡ ꯐꯥꯅ ꯇꯨꯝꯃꯤꯅꯤ ꯑꯗꯨꯒ ꯃꯪ ꯃꯪꯕꯁꯤꯗꯤ ꯑꯩꯈꯣꯏ ꯕ꯭ꯔꯦꯟꯁꯦ ꯑꯗꯨꯝ ꯐꯪꯁꯟ ꯇꯧꯔꯒ ꯂꯩꯕꯩꯅꯤ
ꯎꯝ ꯍꯥꯏꯕꯅꯦ ꯑꯗꯨ ꯊꯪꯅ ꯅꯨꯡꯉꯥꯏ ꯇꯨꯝꯕꯗꯨꯅ ꯑꯁ ꯑꯩꯗꯤ ꯉꯉꯥꯡ ꯃꯤ ꯃꯤ ꯑꯗꯨꯝ ꯍꯥꯏꯗꯤ ꯍꯌꯦꯡꯗ꯭ꯔꯗꯤ ꯑꯩꯗꯤ ꯉꯔꯥꯡ ꯑꯁ ꯕꯣꯜ ꯌꯦꯡꯉꯣꯅꯦ ꯍꯔꯥꯎꯕꯒꯤ ꯂꯥꯎꯅꯔꯤꯁꯨ
ꯍꯣꯏ ꯕꯣ ꯌꯦꯡꯅꯌꯥꯝꯅꯤ ꯉꯁꯤ ꯀꯅꯥ ꯀꯅꯥ ꯂꯩꯖꯥꯠꯅꯣ ꯈꯪꯗꯦꯅꯦ ꯑꯩꯗꯤ ꯕꯣꯁꯨ ꯌꯦꯡ ꯇꯦ ꯉꯁꯤꯒꯤ
ꯑꯩꯁꯨ ꯈꯪꯗꯦ ꯍꯣꯏ ꯋꯥꯆꯞꯁꯦ ꯔ ꯁ ꯎꯔꯅꯤꯁꯦ
ꯑꯣ ꯍꯣꯏ ꯕꯣꯁꯦ ꯌꯦꯡꯗ꯭ꯔꯒꯁꯨ ꯑꯗꯨꯝ ꯄꯥꯎꯁꯦ ꯑꯗꯨꯝ ꯏꯇꯥꯗ ꯇꯥꯔꯕꯅꯤꯅ
ꯍꯣꯏ ꯍꯥꯏꯗꯤ ꯑꯩꯈꯣꯏꯅ ꯊꯤꯖꯤꯗꯁꯨ ꯑꯗꯨꯝ ꯃꯤꯃꯥꯡꯅ ꯑꯗꯨꯝ ꯎꯔꯛꯄꯗꯨꯗ ꯑꯣꯏꯌꯦꯕ
ꯍꯣꯏ ꯎꯔꯦ ꯑꯁꯦꯡꯕ
ꯑꯗꯨꯝ ꯎꯏꯌꯦ ꯍꯥꯏꯗꯤ ꯀꯅꯥ ꯀꯅꯥꯅ ꯀꯥꯈ꯭ꯔꯦ ꯀꯥꯏꯅ ꯈꯪꯅꯤꯡꯕꯒꯁꯦ ꯑꯗꯨꯝ ꯍꯥꯏꯗꯤ ꯑꯗꯨꯝ ꯊꯣꯛꯂꯛꯑꯦ ꯑꯗꯨꯝ ꯎꯔꯦ ꯑꯗꯨꯗꯤ ꯃꯣꯏꯒꯤ ꯑꯗꯨꯝ ꯈꯟꯅꯅꯕꯩ ꯍꯨꯟꯅꯕꯒꯤ ꯑꯃꯅ ꯑꯃ ꯍꯨꯟꯅꯕꯒꯤꯗꯨ ꯑꯗꯨꯝ ꯌꯦꯡꯕꯗ ꯑꯃ ꯅꯣꯛꯅꯤꯡꯕꯁꯨ ꯐꯥꯎꯋꯦꯕ
ꯎꯝ ꯅꯨꯡꯉꯥꯏꯕꯣꯏ ꯇꯧꯕꯗꯣ
ꯎꯝ ꯑꯗꯨꯗꯗꯒꯤ ꯃꯣꯏꯒꯤ ꯌꯥ ꯑꯗꯨꯒ ꯑꯃꯨꯛ ꯃꯣꯏꯒꯤ ꯅꯣꯛꯅꯤꯡꯕꯒꯤ ꯍꯥꯏꯗꯤ ꯃꯣꯏ ꯑꯃꯅ ꯑꯃꯨꯛ ꯍꯨꯟꯅꯔꯒꯁꯨ ꯑꯃꯨꯛ ꯑꯗꯨ ꯍꯨꯟꯅꯕꯩ ꯃꯔꯝꯗꯨꯁꯨ ꯑꯃꯨꯛ ꯋꯥ ꯑꯃ ꯍꯥꯏꯅꯔꯛꯄ ꯑꯗꯨꯝ ꯊꯥꯒꯠꯅꯔꯛꯄꯗꯣ
ꯍꯣꯏ ꯍꯣꯏ ꯅꯣꯛꯅꯤꯡ ꯅꯣꯛꯅꯤꯡꯕ ꯃꯌꯥꯝꯁꯦ ꯑꯗꯨꯣ ꯌꯥꯝꯁꯨ ꯊꯨꯅ ꯊꯨꯅ ꯁꯦꯝꯃꯦ ꯍꯥꯏꯕ ꯍꯧꯖꯤꯛꯀꯥꯟꯁꯦ ꯑꯗꯩꯗꯤ ꯀꯩꯅꯣꯁꯨ ꯇꯧꯕꯗꯣ ꯌꯥꯝ ꯍꯩ ꯌꯥꯝ ꯆꯥꯟꯅꯅ ꯌꯥꯝ ꯍꯩꯅꯩꯅ ꯁꯦꯝꯕꯗꯣ ꯈꯪꯕ꯭ꯔꯥ ꯃꯤꯈꯩꯁꯤꯦ ꯌꯥꯝ ꯌꯥꯝ ꯍꯩꯅꯔ ꯖꯥꯠꯅꯤꯗ
ꯍꯗꯤꯗꯤ ꯈꯨꯠ ꯁꯥꯁꯤꯡꯁꯦ ꯑꯗꯨꯝ ꯊꯕꯛꯁꯤꯁꯨ ꯂꯩꯅꯗ꯭ꯔꯃꯤꯅꯀꯣ
ꯍꯣꯏ ꯆꯥꯎꯈꯠꯂꯛꯄꯒꯤ ꯃꯇꯨꯡ ꯃꯇꯨꯡꯏꯟꯅ ꯁꯤꯈꯩ ꯇꯧꯔꯤꯁꯦ ꯊꯕꯛꯁꯨ ꯂꯩꯇꯕꯗꯒꯤ ꯐꯣꯟꯁꯤꯁꯨ ꯄꯥꯏꯔ ꯂꯩꯕꯗꯒꯤꯁꯨꯅꯦꯕ
ꯃꯥꯅꯦ ꯑꯗꯣ ꯁꯤ ꯑꯗꯣ ꯁꯤꯅ ꯑꯐꯕꯔꯣꯝꯗ ꯄꯨꯣꯔꯛꯑꯗꯤ ꯐꯕꯀꯣ
ꯍꯣꯏ ꯑꯐꯕꯔꯣꯝꯅ ꯇꯧꯔꯗꯤ ꯌꯥꯝ ꯀꯥꯟꯅꯍꯟꯅꯤꯡꯉꯣ ꯐꯣꯟꯁꯦ
ꯃꯥꯅꯤ
ꯇꯧꯔꯤꯕ ꯃꯌꯥꯝꯁꯦ ꯑꯩꯈꯣꯏꯁꯨ ꯑꯗꯨꯝ ꯌꯥꯎꯔꯤꯅꯦꯕ ꯃꯣꯏꯅ ꯍꯥꯏꯕꯁꯤꯗ ꯃꯣꯏ ꯈꯛꯇ ꯅꯠꯇꯦ ꯑꯩꯈꯣꯏꯁꯨꯅꯦꯕ ꯑꯗꯣ ꯉꯝꯗ꯭ꯔꯦꯕ ꯐꯣꯟꯁꯦ ꯊꯥꯗꯣꯛꯄꯁꯦ
ꯃꯥꯅꯦ ꯅꯍꯥ ꯌꯥꯎꯗꯅ ꯍꯥꯏꯗꯣ ꯀꯔꯝꯅ ꯍꯤꯡꯒꯅꯤ
ꯍꯣꯏ ꯑꯗꯨ ꯆꯨꯝꯃꯦ ꯑꯗꯨ ꯌꯥꯝ ꯆꯨꯝꯃꯦ ꯐꯣꯟꯁꯦ ꯉꯥꯏꯍꯥꯛ ꯆꯥꯔꯖ ꯇꯧꯒ ꯕꯒꯤ ꯂꯩꯕꯗꯨꯕꯨ ꯍꯦꯛꯇ ꯏꯁ
ꯑꯩꯁ ꯍꯤꯡꯒꯅꯤ ꯀꯔꯝꯅꯒ ꯎ ꯉꯪꯉꯠꯇꯦ ꯑꯩ ꯁꯤꯗꯤ ꯃꯤ ꯑꯃ ꯅꯪꯗꯤ ꯅꯠꯇꯦꯀꯣ ꯑꯗꯣ ꯑꯦ ꯃꯤ ꯄꯨꯟꯈ꯭ꯔꯕꯨꯗꯤ ꯏꯃꯥꯟꯅꯕꯤꯁꯤꯡꯒ ꯃꯣꯏꯁꯨ ꯐꯣꯟ ꯄꯥꯏ ꯂꯩꯕꯤ ꯂꯩꯏꯒꯗꯤ ꯑꯗꯨꯝ ꯋꯥꯔꯤ ꯁꯥꯟꯅꯔꯒ ꯑꯗꯨꯝ ꯂꯩ ꯋꯥꯔꯤ ꯁꯅꯔꯒ ꯑꯗꯨꯝ ꯂꯩꯕꯗꯤ ꯉꯝꯃꯦꯍꯦ
ꯉꯝꯗ ꯑꯗꯨꯗꯨꯕꯨꯗꯤ
ꯑꯗꯨꯗ ꯑꯩꯈꯣꯏ ꯑꯩꯈꯣꯏ ꯃꯁꯦꯜ ꯂꯩꯅꯔꯁꯨ ꯑꯗꯨꯝ ꯐꯣꯟ ꯃꯣꯏꯁꯨ ꯐꯣꯟ ꯄꯥꯏꯔꯒ ꯑꯩꯈꯣꯏꯁꯨ ꯃꯣꯏꯅ ꯐꯣꯟ ꯄꯥꯏꯔꯛꯈ꯭ꯔꯗꯤ ꯑꯩꯈꯣꯏꯁꯨ ꯅꯨꯡꯉꯣꯟꯁꯨꯂ ꯋꯥꯔꯤ ꯏꯁꯥ ꯂꯩꯕ ꯇꯅꯤꯗ꯭ꯔꯥ
ꯍꯣꯏ ꯍꯣꯏ ꯑꯗꯨ ꯍꯥꯏꯅ ꯑꯩ ꯍꯥꯏ ꯑꯩꯗꯤ ꯁꯨꯃꯥꯏꯅ ꯍꯥꯏꯕꯁꯨ ꯌꯥꯎꯋꯦꯗꯅꯀꯣ ꯥꯡ ꯍꯥꯏꯕꯁꯨ ꯌꯥꯎꯋꯦ ꯍꯥꯏꯕ ꯍꯥꯏꯗꯤ ꯁꯨꯝ ꯉꯥꯏꯍꯥꯛꯇꯪ ꯄꯨꯟꯕꯅꯤꯅ ꯑꯗꯨꯝ ꯋꯥꯔꯤ ꯑꯇꯥꯏꯏꯗꯣ ꯍꯥꯏꯗꯤ ꯁꯥꯅꯤꯡꯉꯤꯗꯅ ꯑꯗꯩꯗꯤꯅꯦ ꯗꯃꯛꯅ ꯐꯣꯟꯁꯦ ꯊꯝꯃꯒ ꯑꯗꯨꯝ ꯋꯥꯁꯦ ꯍꯥꯏꯅꯤꯡꯉꯗꯤ ꯑꯩꯒꯤ ꯋꯥ ꯍꯥꯏꯅꯤꯡꯕ ꯑꯗꯨꯝ ꯃꯌꯥꯝ ꯊꯣꯔꯛꯄꯅꯦꯕ ꯑꯗꯨ ꯑꯗꯨꯝ ꯐꯣꯟꯁꯦ ꯌꯦꯡꯉ ꯌꯦꯡꯉꯒ ꯍꯥꯏꯔꯗꯤ ꯀꯟꯁꯦꯟꯇ꯭ꯔꯦꯁꯟꯗꯣ ꯉꯝꯗꯕꯒꯤ ꯍꯥꯏꯗꯤ ꯑꯗꯨꯝ ꯇꯥꯗꯦ ꯇꯥꯕ ꯍꯥꯏ ꯍꯥꯏꯅꯤꯡ ꯍꯥꯏꯅꯤꯡꯉꯤꯁꯤꯗ ꯀꯩꯅꯣ ꯍꯥꯏꯅꯤꯡꯗ꯭ꯔꯤꯅꯣ ꯑꯗꯨꯣ ꯏꯁꯥꯅꯁꯨ ꯈꯪꯗꯤ ꯈꯪꯖꯕꯅꯦꯕ ꯑꯗꯨꯃꯥꯏꯅ ꯇꯧꯕꯗꯣ ꯈꯪꯖꯗ꯭ꯔꯦꯅꯦ ꯑ ꯍꯣꯏ ꯑꯗꯨꯃꯥꯏꯅ ꯇꯧꯋꯦ ꯑꯗꯨꯗꯨꯅ ꯍꯧꯖꯤꯛꯇꯤ ꯄꯣꯊꯥꯔꯒ ꯇꯨꯝꯕꯅ ꯐꯔꯅꯤ ꯊꯦꯡꯁꯨ ꯊꯦꯡꯉꯕꯅꯤꯅ ꯅꯪ ꯐꯖ ꯄꯣꯊꯔ ꯄꯣꯊꯥꯔꯒꯦ ꯇꯨꯝꯃꯒꯦ ꯑꯗꯨꯗꯨꯒ ꯍꯌꯦꯡ ꯑꯌꯨꯛꯇꯣ ꯉꯟꯅ ꯍꯧꯒꯠꯄ ꯑꯩ ꯌꯦꯡꯉꯁꯦ ꯅꯪꯁꯨ ꯌꯦꯡꯉꯣ
ꯍꯣꯏ ꯍꯣꯏ ꯌꯥꯏ ꯌꯥꯏꯦ ꯑꯗꯨꯗꯤ ꯊꯝꯃꯣꯀꯣ
ꯍꯣꯏ ꯑꯗꯨꯗꯤ ꯑꯩꯁꯨ ꯊꯝꯃꯒꯦ ꯐꯖꯅ ꯇꯨꯝꯃꯣ
ꯍꯣꯏ ꯍꯣꯏ ꯃꯡ ꯐꯔꯁꯦ
ꯎꯝ ꯃꯥꯛꯚꯔꯁꯦ
ꯎꯝ